ꯍ ꯂꯩꯌꯦ ꯂꯩꯌꯦ ꯍꯨꯖꯤꯛ ꯑꯩꯅꯦ ꯖꯦꯔꯣꯛ
ꯑꯣ ꯀꯌꯥꯅꯣꯅꯣ ꯍꯧꯔꯦ ꯑꯃꯨꯛ ꯏꯀꯣ ꯆꯠꯄ ꯖꯤꯔꯣ
ꯖꯤ ꯗ꯭ꯔꯣ ꯃꯌꯥꯝ ꯌꯥꯎꯋꯦ ꯍꯥꯏꯕ ꯑꯩꯁꯨ ꯑꯗꯨꯃꯥꯏꯅ ꯃꯃꯥꯡꯅꯁꯨ
ꯀꯀꯜ ꯀꯌꯥꯃꯨꯛ ꯌꯥꯎꯏ
ꯀꯣꯔ ꯃꯔꯤꯃꯨꯛ ꯖꯤꯔꯣ ꯌꯥꯎ
ꯑꯩꯅ ꯍꯥꯏꯗꯤ ꯍꯧꯖꯤꯛ ꯍꯧꯖꯤꯛꯀꯤ ꯋꯥꯔꯤ ꯁꯥꯟꯅꯕꯗꯨꯗꯤ ꯀꯌꯥ ꯌꯧꯋꯦ ꯁꯤꯛꯁ ꯀꯌꯥꯅꯣꯃ ꯑꯣꯏ ꯌꯥꯏ ꯌꯥꯔꯦ ꯑꯗꯨꯗꯤ ꯍꯥꯏꯗꯤ ꯅꯉꯣꯟꯗ ꯏꯀꯣ ꯊꯣꯛꯂꯛ ꯅꯉꯣꯟꯗ ꯏꯀꯣ ꯊꯣꯛꯂꯛꯄꯒꯤ ꯖꯤꯔꯣ ꯂꯩꯕ꯭ꯔꯥꯅ ꯍꯪꯕꯩ ꯋꯥꯅꯤꯗ
ꯍꯥꯎ ꯂꯥꯏꯇꯦ ꯑꯗꯨ ꯍꯧꯖꯤꯛ ꯁꯤ ꯏꯀꯣ ꯆꯠꯂꯦ ꯍ
ꯊ
ꯥꯏ ꯐꯔꯦ
ꯍꯧ
ꯎꯝ
ꯎꯝ
ꯍ
ꯀ ꯍꯔꯦ
ꯔꯤꯁꯨꯂꯥꯏ ꯇ꯭ꯔꯦ ꯀꯩ ꯋꯥꯔꯤꯅꯣ ꯑꯩꯅ ꯁꯥꯅꯦ
ꯑꯈꯣꯏꯒꯤ ꯍ ꯑꯣꯏꯔꯤ ꯐ꯭ꯔꯦꯝꯁꯦ ꯀꯩꯗꯧꯔꯦ ꯍꯥꯏꯕꯅꯣ ꯏꯁꯇꯣ
ꯂꯣꯏꯈꯤꯕꯒꯩ ꯑꯩꯁꯦ ꯔꯤꯁꯣꯔꯁꯁꯨ ꯂꯥꯛ ꯂꯥꯛꯇꯦ ꯍꯥꯏꯕꯅꯦ
ꯎꯝ ꯇꯥꯗ꯭ꯔꯣ
ꯑꯥꯏ ꯇꯥꯏ
ꯎꯝ
ꯎꯝ ꯑ ꯍꯥꯏꯥꯏ ꯑꯞꯇꯜꯂꯥꯕ ꯏꯁꯥꯥꯁꯦ ꯐꯦꯠ ꯂꯥꯛꯄꯒꯤ ꯂꯦꯡꯅꯤꯡꯣ ꯇꯧꯁ ꯌꯥꯝ ꯁꯪ
ꯎꯝ ꯍ ꯎꯝ ꯃꯁꯤꯁ ꯆꯥꯎꯔ ꯑꯩꯈꯣꯏꯅꯤ ꯈꯛꯇꯅꯤ ꯂꯩꯔꯤꯁꯦ
ꯦꯁ
ꯎꯝ
ꯎꯝ
ꯎꯝ ꯎꯝ
ꯁ
ꯍꯥꯎ
ꯑꯥ ꯇ
ꯇ
ꯑꯗꯦꯦ ꯀ ꯈꯤꯇꯪ ꯂꯩꯗꯨꯣ ꯀꯤꯖꯗ꯭ꯔꯕ
ꯀꯕꯃ
ꯁꯣꯏ ꯃꯦꯝꯍꯣꯏ ꯂꯩꯇꯕ꯭ꯔꯥ
ꯃꯦꯝ
ꯑꯗꯨꯝꯗꯤ ꯅꯍꯥꯟ ꯆꯠꯈ꯭ꯔꯦꯕ ꯉꯔꯥꯡꯅꯦꯕꯀꯣ
ꯉꯔꯥꯡ ꯆꯠꯊꯣꯛꯈꯤꯕ ꯑꯗꯨꯗꯨꯒ ꯃꯣꯏ ꯃꯤꯁꯇ꯭ꯔꯤ ꯀꯥꯡꯕꯨꯨꯗꯣ ꯇꯔ ꯍꯥꯏꯁ
ꯆꯣꯁꯃꯦ ꯄꯔꯛꯑꯣ ꯇꯥꯏ
ꯑꯩ ꯑꯅꯤ ꯑ ꯇꯥꯖꯁꯦ ꯒ꯭ꯌꯥꯟ ꯃꯅ ꯇꯥꯗ꯭ꯔꯦꯕ ꯦ
ꯃꯤꯁꯇ꯭ꯔꯤ ꯀꯥꯡꯕꯨꯗ ꯂꯥꯛꯑꯦ ꯑꯗꯨꯒ
ꯇꯣꯝꯕꯤꯒ ꯏꯕꯥꯅꯤ ꯈꯪꯉꯩꯕ ꯑꯗꯨꯒ ꯃꯦꯗꯥꯝꯒ ꯂꯩꯇ꯭ꯔꯕ ꯑꯗꯨ ꯃꯣꯏꯁꯦ ꯋꯥꯁꯔꯨꯝꯒ ꯈꯔ ꯄꯪꯇꯅ ꯆꯪꯉꯦꯕꯀꯣ ꯑꯩꯁꯨ ꯏꯔꯨꯖꯒꯦ ꯇꯧꯔꯅꯦꯕ ꯑꯗꯨꯗ ꯆꯪꯄꯁꯨ ꯉꯝꯗ꯭ꯔꯦ ꯑꯗꯨꯗꯨꯒꯤ ꯏꯅꯤ ꯍꯂ
ꯄꯨꯡ ꯑꯣꯖ ꯂꯩ ꯀꯤꯔꯗꯤꯦꯗꯥ ꯐꯣꯟ ꯇꯧꯔꯦ
ꯑꯗꯨ ꯐꯣꯟ ꯇꯧꯔꯀꯥꯟꯗ ꯑꯗꯨꯝ ꯁꯦꯝꯍꯜꯂꯣ ꯑꯗꯨꯗꯤ ꯁꯦꯝꯃꯝꯃꯣꯔꯣꯏ ꯍ
ꯑꯩ ꯆꯪꯍꯜꯂꯒ ꯅꯨꯡꯉꯥꯏꯇꯦ ꯍꯥꯏꯇꯥꯔꯒ ꯃꯦꯝ ꯍꯣꯏ ꯂꯩꯕ ꯅꯠꯇ꯭ꯔꯣꯗꯣ ꯃꯤꯁ ꯍꯜꯂꯛꯈ꯭ꯔꯕꯣ ꯃꯤ ꯍꯂꯦ ꯂꯩ ꯏꯃ ꯍ ꯂꯩ ꯀꯥꯟꯗ ꯍꯧꯖꯤꯛ ꯍꯜꯂꯛꯑꯕ ꯍꯥꯏꯕ ꯂꯩꯩꯔꯚ
ꯍꯧꯖꯤꯛ ꯂꯩꯇꯦꯕ ꯃꯦꯗꯥꯝ ꯈꯛꯇꯅꯦꯕ ꯂꯩ
ꯈꯛꯇꯅꯦ ꯂꯩꯁꯩꯖꯤ ꯎꯁꯣ ꯍ ꯍꯁꯤ ꯆꯠ ꯁꯣ ꯑꯃ ꯀꯅꯥ ꯂꯩ ꯆ
ꯂꯩꯇ꯭ꯔꯦ ꯁꯨꯄ꯭ꯔꯤꯌꯥꯗꯣ ꯈꯪꯕ꯭ꯔꯥ
ꯎꯝ ꯑꯗꯨ ꯃꯥ ꯈꯇꯪ ꯂꯩꯔꯝꯃꯦꯕ ꯑꯗꯨ ꯃꯥꯗꯣ ꯆꯠꯈ꯭ꯔꯦ ꯉꯁꯤ ꯎꯝ ꯍꯣꯏ ꯂꯥꯛꯑꯣꯏꯕꯦꯝ ꯃꯁꯥ ꯊꯨꯅ
ꯑꯣ
ꯈꯕꯣꯛ ꯈꯉꯕ꯭ꯔ ꯑ ꯌꯣꯒꯥꯒꯤ ꯇꯧꯍꯟꯅꯤ ꯍꯥꯏꯕꯗꯣ
ꯎꯝ
ꯌꯣꯒꯥ ꯇꯧꯍꯟꯅꯤ ꯍꯥꯏꯕ ꯑꯗꯨꯏ ꯄ꯭ꯔꯦꯛꯇꯤꯀꯦꯜꯗꯣ ꯇꯧꯅꯤ ꯍꯥꯏꯕꯅꯦ ꯑꯗꯨ ꯇꯧꯔꯔꯣꯏꯗꯣꯏꯖꯥꯠꯂꯣ
ꯌꯣꯒꯥ ꯀꯃꯥꯏꯅ ꯇꯧꯗꯣꯏꯅꯣꯕ ꯑꯦꯛꯁꯔꯁꯥꯏꯁ ꯇꯧꯗꯣꯏꯔꯣ ꯎꯝ ꯑꯣ ꯍꯣꯏ ꯑꯗꯩ ꯌꯣꯒꯥ ꯑꯗꯩ ꯈꯔ ꯏꯁꯥ ꯊꯛꯇꯣꯛ ꯊꯦꯛꯆꯟ ꯇꯧꯔꯅꯤ
ꯑꯁ ꯄꯦꯜꯂꯦꯍꯦ
ꯑꯦꯔꯣꯕꯤꯛ ꯆꯣꯡꯕꯩꯗꯣ ꯈꯪꯕ꯭ꯔꯥ
ꯎꯝ
ꯇꯟꯈ꯭ꯔꯦꯗ ꯐꯅꯦꯛꯇꯨꯒ ꯑꯃ ꯊꯣꯛꯄꯗꯣ ꯈꯪꯗ꯭ꯔꯥ ꯑꯦꯔꯣꯕꯤꯛ ꯆꯣꯡꯕꯒꯤ ꯔꯤꯜꯁꯇꯒ ꯌꯥꯝ ꯑꯗꯨꯗꯣ ꯑꯗꯨ ꯗꯣ ꯅꯨꯡꯉꯥꯏꯗꯧ ꯌꯥꯝ ꯃꯥꯟ ꯇ꯭ꯔꯥ
ꯅꯠꯇꯦꯍꯦ ꯋꯥꯔꯤꯖꯦ ꯄꯣꯊꯣꯔꯛ ꯏꯅꯦ ꯑꯩꯒꯤꯁꯦ
ꯑ ꯍꯣꯏ
ꯑꯗꯨꯗꯣ ꯅꯍꯥꯟꯅꯦ ꯈꯪꯉꯕ꯭ꯔ ꯑꯗꯨꯝ ꯊꯣꯛꯂꯛ ꯂꯩꯅꯦ ꯍꯥꯏꯕ ꯆꯤꯡꯈꯠꯂꯤ ꯈꯨꯗꯤꯡꯒꯤ ꯑꯗꯨꯏ ꯃ꯭ꯌꯨꯖꯤꯛꯇꯣ ꯑꯗꯨꯝ ꯇꯧꯕ
ꯅꯪ ꯇꯧꯕ꯭ꯔꯥꯕ ꯌꯣꯒꯥꯗꯣ ꯑꯩ ꯌꯣꯒꯥ ꯍꯥꯟꯅ ꯇꯧꯔꯝꯃꯤ
ꯎꯝ
ꯑꯝ
ꯏꯁꯥ ꯅꯨꯡꯉꯥꯏꯕ ꯏꯁꯥ ꯑꯩꯁꯦ ꯇꯟꯗꯔꯗꯤꯕꯀꯣ ꯑꯗꯨꯝ ꯇꯧ ꯌꯥꯏꯅꯦꯕ ꯑꯗꯨ ꯑꯗꯨꯒ ꯋꯥꯡꯍꯟꯕ ꯌꯥꯏꯅꯦꯕ ꯈꯇꯪ ꯑꯣꯏꯔꯁꯨ ꯀꯩꯝ ꯀꯥꯅꯗꯦ ꯇꯟꯕ
ꯑ ꯄꯦꯜꯔꯦꯍꯦ ꯏꯟꯆꯟ ꯊꯣꯝꯕꯤꯒꯤ ꯀꯆꯤꯟ ꯌꯥꯝ ꯄꯦꯟꯅꯒ ꯍꯥꯏꯕ ꯇꯥꯕ꯭ꯔꯥ ꯅꯪꯁꯨ ꯀꯩ ꯍꯥꯏꯅ ꯂꯥꯎꯕꯗꯤ ꯇꯥꯏ ꯑꯃꯨꯛ
ꯍꯅ
ꯀꯣꯟꯅ ꯍꯥꯏꯕꯤ ꯁꯤꯗ ꯍꯥꯏꯕ ꯑꯩ ꯁꯤ ꯉꯁꯤ ꯑꯦꯟꯖꯥꯡ ꯍꯧꯔꯝꯅꯤꯅꯦ ꯑꯗꯣ ꯍꯥꯏ
ꯍꯥꯎꯕ꯭ꯔꯥ ꯏꯟꯖꯥꯡ ꯍꯥꯎꯕ꯭ꯔꯕ ꯌꯦꯟꯁꯥꯡ ꯉꯁꯤ ꯌꯦꯟꯁꯥꯡ ꯀꯥꯡꯍꯧꯗꯤ ꯍꯥꯎꯋꯦꯕꯀꯣ ꯏꯔꯣꯟꯕꯗꯣ ꯑꯁ ꯃꯔꯣꯏ ꯃꯄꯥꯡ ꯑꯝ ꯊꯥꯛꯇꯦ ꯉꯥꯔꯤꯅꯝꯗ꯭ꯔꯣ
ꯉꯔꯤ
ꯉꯔꯤꯕꯨꯗꯤ ꯅꯝꯃꯦ ꯈꯤꯇꯪ ꯉꯥꯛꯇꯪ ꯂꯣꯜꯂꯝꯃꯅꯤꯅ ꯑꯥ ꯏꯕꯥꯅꯤ ꯈꯛ ꯂꯩꯔꯕꯅꯤꯅꯦ ꯐꯃꯨꯡꯗ ꯆꯤꯡꯊꯣꯛꯅ ꯊꯣꯛꯨꯇꯅ ꯂꯩꯅꯤꯡꯉꯨ ꯂꯩꯅꯤꯡꯉꯨꯗꯖꯅꯤ ꯂꯩꯔꯤꯁꯤ ꯑꯃꯨꯛ ꯁꯤꯗ ꯍꯣꯏ ꯏ ꯀꯩꯒꯤ ꯆꯤꯡꯊꯣꯏꯕ ꯁꯦꯟ ꯃꯅꯥꯛꯇ ꯊꯥꯡꯒꯜꯂꯤꯕ ꯅꯨꯡꯉꯥꯏꯕ ꯖꯒꯥꯗ ꯊꯝꯕ ꯐꯦ ꯃꯣꯏ ꯂꯩꯇ꯭ꯔꯤꯉꯩ ꯑꯩꯁꯤꯗ ꯎ ꯎꯝ
ꯍꯤꯟ ꯆꯥꯕꯤꯈꯩꯗ ꯂꯥꯛꯇꯦꯅ ꯑꯩꯁꯤꯗ ꯍꯥꯏꯁꯦ ꯅꯨꯡꯉꯥꯏ ꯍ
ꯑꯣ ꯑꯦ ꯆꯥꯎ
ꯑ
ꯇꯂꯈ ꯃꯥ ꯈꯗ ꯅꯨꯢ ꯃꯥ ꯈꯠꯅꯩꯌꯦ ꯈꯠꯅꯔꯛꯀ
ꯈꯠꯅꯔꯛ
ꯈꯠꯅꯔꯛꯀꯅꯤꯌꯥ
ꯊꯅꯤ ꯢꯕꯦꯝꯃ ꯑꯩ
ꯑꯗꯨ
ꯀ
ꯑ ꯏ ꯉꯝꯕꯔ ꯇꯥꯗꯦ ꯁ ꯆ ꯑꯣ
ꯍꯥꯏꯗꯤ ꯏꯁꯩ ꯍꯣꯏ ꯁꯪꯄꯗ ꯐꯔꯗ꯭ꯔꯥ ꯍꯪꯇ ꯇꯥꯖꯉ
ꯍ ꯄꯂ ꯃꯅꯦ
ꯑꯦꯂꯒꯅꯤꯦ ꯃ ꯍ ꯑ
ꯎꯝ
ꯎꯝ
ꯀꯗꯧꯋꯥꯩ ꯑꯣꯏꯖꯥꯔ ꯂꯥꯛꯥꯁꯀꯦ ꯁꯤꯕ
ꯀꯩꯒꯤ ꯂꯥꯁ ꯗꯦꯠꯅꯣ
ꯁꯤꯤꯕꯤꯂ ꯑ ꯑꯁꯤꯇ
ꯂꯥꯁ ꯗꯦꯠ
ꯀꯣꯏꯗꯤ
ꯀꯨꯏꯗ ꯀꯨꯏꯁꯜꯂꯛꯇ꯭ꯔ ꯃꯥꯜꯂꯦ ꯃꯣꯏꯅ ꯁꯥꯟꯅꯧ ꯁꯥꯟꯅꯧ ꯍꯥꯏꯔꯏꯗꯣꯥꯛ ꯍꯥꯏꯔꯏꯗꯣ
ꯍ
ꯄꯔꯝ ꯄꯥꯔꯣ
ꯎꯝ
ꯎ ꯎꯝ ꯎ ꯎ ꯎꯝ ꯑꯩꯒꯤ ꯊꯝꯃꯣꯏꯒꯤ ꯀꯥꯆꯜꯁꯤꯔ ꯍꯧꯖꯤꯛ ꯅꯤꯕꯦꯝ ꯃ ꯆꯥꯛ ꯈꯖꯤꯛ ꯄꯤꯔꯩꯦ ꯑꯁ ꯆꯠꯖꯤ
ꯋꯥ
ꯑꯗꯨꯗ ꯃꯁꯥꯏꯒꯤ ꯆ ꯇꯣꯁ ꯍꯥꯏꯂ
ꯅꯁ
ꯔꯥꯁꯀꯣꯠ ꯏꯔꯦꯅꯦ
ꯍꯥꯏꯔꯕꯕꯦꯟ
ꯑ
ꯃꯣꯏ ꯀꯗꯥꯝ ꯂꯩꯔꯝꯗꯦꯕ ꯑꯗꯨꯗꯤ ꯏꯕꯥꯅꯤ ꯁꯨꯝ ꯂꯧꯖꯔꯕ ꯆꯥꯛꯇꯣ ꯆꯖꯤꯛ ꯄꯤꯖꯔꯦ
ꯦ ꯍꯣꯏ ꯅꯨꯡꯉꯥꯏꯇꯦ
ꯏꯕꯥꯅꯤ ꯆꯥꯛꯄꯌꯥꯝ ꯊꯣꯡꯉꯨꯔꯣꯏ ꯅꯠꯇ꯭ꯔꯥ ꯀꯅꯣ ꯈꯪꯗꯦ ꯍꯥꯏꯕ
ꯑ
ꯍꯁꯤ
ꯇꯁꯤ ꯇꯥꯔꯅ ꯃꯥꯂꯩ ꯃꯅꯤ
ꯊꯝꯃꯦꯀꯣ ꯅꯪꯍꯥꯛ ꯇꯧꯔꯛꯑꯣ